ꯍꯜꯂꯣ
ꯇꯌꯦ
ꯀꯩꯅꯣ ꯀꯩꯗꯣꯔꯝꯃꯤꯅꯣ
ꯑꯩꯁꯦ ꯁꯨꯝ ꯐꯝꯃꯝꯕꯅꯦ
ꯑꯣ ꯍꯆꯤꯛꯂꯥꯡ ꯉꯝꯃꯤꯔꯣ
ꯍꯣꯏ ꯑꯗꯨ ꯅꯨꯡꯗꯥꯡ ꯋꯥꯏꯔꯝꯁꯦ ꯍꯥꯏꯗꯤ ꯅꯨꯡꯗꯥꯡ ꯋꯥꯏꯔꯝ ꯌꯧꯔꯛꯄ ꯈꯔ ꯏꯪꯉꯦꯅ ꯃꯄꯥꯟꯗ ꯑꯩ ꯊꯣꯛꯂꯛꯑꯝꯕ ꯀꯥꯗ ꯂꯩꯕꯗꯣ ꯉꯁꯥꯏꯗꯩ ꯀꯥꯗ ꯃꯄꯥꯟ ꯊꯣꯛ ꯉꯝꯗꯗꯅ ꯍꯧꯖꯤꯛꯇꯣ ꯈꯔ ꯏꯪꯊꯔꯦꯅ ꯃꯄꯥꯟ ꯊꯣꯛꯑ ꯂꯩꯔꯝꯕꯅꯤ
ꯑꯩꯅ ꯐꯣꯟ ꯇꯧꯔꯛꯏꯁꯤ ꯀꯩꯅꯣꯝ ꯍꯪꯒꯦ ꯇꯧꯕꯅꯤ ꯉꯁꯥꯏ ꯅꯨꯡꯊꯤꯟꯁꯤ ꯁꯨꯝ ꯑꯩꯁꯦ ꯉꯁꯤꯗꯤ ꯀ꯭ꯂꯥꯁꯁꯨ ꯆꯠꯂꯨꯗꯦꯕꯀꯣ ꯑꯗꯨꯗ ꯉꯁꯤ ꯅꯨꯡꯊꯤꯟꯁꯤ ꯑꯩꯗꯤ ꯁꯨꯝ ꯀꯥꯁꯤꯗ ꯑꯩꯁꯦ ꯁꯥꯏꯌꯦꯅ ꯍꯥꯏꯔꯒ ꯑꯩꯒꯤ ꯀꯩꯅꯣ ꯂꯩꯕꯥꯛꯁꯤꯗ ꯁꯨꯝ ꯃꯈꯥꯁꯤꯗ ꯑꯩꯗꯤ ꯁꯨꯝ ꯐꯝꯃꯒ ꯂꯩꯕ ꯍꯥꯏꯇꯥꯔꯦ ꯑꯗꯣ ꯀꯛꯆꯦꯡꯅ ꯆꯤꯛꯂꯛꯄ ꯑꯣꯏ ꯂꯩꯔꯝꯃꯦ ꯑꯩꯁꯦ ꯈꯪꯕ꯭ꯔꯦꯛ ꯈꯪꯉꯦꯕꯀꯣ ꯑꯩꯁꯦ ꯀꯔꯤꯅꯣ ꯀꯩꯅꯣꯝ ꯆꯤꯛꯂꯦꯅ ꯑꯩꯉꯣꯟꯁꯤꯗ ꯈꯜꯂꯒ ꯑꯗꯨꯒ ꯀꯛꯆꯦꯡꯅ ꯆꯤꯛꯂꯛꯄ ꯑꯣꯏꯔꯝꯃꯦ ꯑꯗꯣ ꯃꯊꯪ ꯃꯊꯪꯒꯤ ꯌꯦꯡꯉꯨ ꯀꯟꯁꯤꯗ ꯀꯛꯆꯦꯡꯁꯤ ꯀꯥꯏꯗꯩꯩꯏꯅꯣ ꯈꯪꯗꯕꯤꯗ ꯃꯆꯥ ꯃꯆꯥ ꯃꯆꯥ ꯃꯌꯥꯝ ꯊꯣꯛꯂꯛ ꯂꯩꯔꯝꯃꯦꯀꯣ ꯍꯥꯏꯗꯤ ꯄꯨꯜꯂꯞ ꯑꯣꯏꯅ ꯄꯨꯟꯁꯤꯜꯂ ꯂꯩꯕꯗꯤ ꯅꯠꯇꯕ ꯉꯍꯥꯛꯇꯪ ꯂꯩꯔ ꯑꯃꯃꯨꯛ ꯊꯣꯛꯂꯛ ꯑꯃꯃꯨꯛ ꯊꯣꯛꯂꯛ ꯑꯗꯨꯃꯥꯏꯅ ꯇꯧꯔ ꯂꯩꯔꯝꯃꯦ ꯑꯩꯁꯦ ꯑꯗꯣ ꯀꯛꯆꯦꯡꯅ ꯆꯤꯛꯄꯁꯤ ꯅꯥꯏꯌꯦꯕ ꯐꯅꯌꯥꯝ ꯑꯗꯨ ꯅꯪꯕꯨ ꯀꯛꯆꯦꯡꯅ ꯀꯛꯆꯦꯡ ꯊꯣꯛꯄꯁꯤꯕꯨ ꯀꯔꯤ ꯀꯃꯥꯏꯅ ꯇꯧꯔꯒ ꯐꯅꯤꯅ ꯍꯥꯏꯐꯦꯠ ꯈꯪꯕꯔꯣ
ꯀꯛꯆꯦꯡ ꯆꯤꯛꯄ ꯍꯥꯏꯗꯤ ꯅꯪꯒꯤꯗꯣ ꯀꯛꯆꯦꯡ ꯃꯆꯥ ꯃꯆꯥ ꯑꯀꯨꯞꯄꯗꯨꯗꯤ ꯍꯥꯏꯗꯅ ꯑꯊꯨꯝꯕꯒꯨꯝꯕ ꯍꯥꯏꯗꯤ ꯒꯨꯂꯥ ꯃꯍꯤꯒꯨꯝꯕ ꯀꯩꯒꯨꯝꯕꯒꯤ ꯃꯆꯤꯠ ꯃꯔꯥꯡ ꯆꯥꯕꯩ ꯑꯣꯏꯔꯤꯕ꯭ꯔꯥ ꯅꯠꯇ꯭ꯔꯒ ꯍꯥꯏꯗꯤ ꯑꯩꯈꯣꯏꯒꯤ ꯍꯥꯏꯗꯤ ꯅꯣꯡꯒꯨꯝꯕ ꯇꯥꯔꯝꯗꯥꯏ ꯑꯣꯏꯔꯣ ꯅꯣꯡ ꯍꯥꯏꯗꯤ ꯀꯛꯆꯦꯡꯒꯨꯝꯕ ꯃꯌꯥꯝ ꯑꯃ ꯍꯧꯔ ꯂꯩꯕꯗꯨ ꯁꯤꯗꯤ ꯅꯣꯡ ꯇꯥꯗꯣꯔꯦ ꯈꯣꯠꯇꯣꯔꯦ ꯀꯁꯨ ꯍꯥꯏꯅꯩꯗꯅ ꯑꯗꯨ ꯅꯪ ꯀꯥꯗ ꯑꯊꯨꯝꯕꯒꯨꯝꯕ ꯍꯥꯏꯗꯤ ꯉꯥꯔꯥꯡ ꯑꯣꯏꯔꯣ ꯅꯪ ꯑꯊꯨꯝꯕꯩ ꯃꯆꯤꯟꯠ ꯃꯈꯣꯝ ꯕꯦꯁꯀꯨꯠ ꯀꯩꯀꯩꯀꯩ ꯂꯩꯕ꯭ꯔꯣ ꯑꯗꯨꯕꯣ
ꯑꯗꯨꯝꯕꯗꯤ ꯂꯩꯇꯦꯕꯀꯣ ꯑꯗꯨꯝꯕꯗꯤ ꯑꯩꯅ ꯐꯖꯅ ꯑꯩꯈꯣꯏꯒꯤ ꯄꯥꯇ꯭ꯔ ꯑꯃꯗ ꯐꯖꯅ ꯃꯈꯨꯝꯗꯨ ꯆꯦꯅ ꯍꯥꯞꯆꯤꯜꯂꯒ ꯑꯗꯨꯃꯥꯏꯅ ꯅꯨꯡꯁꯤꯠ ꯆꯪꯍꯟꯗꯅ ꯐꯖꯅ ꯊꯝꯃꯦꯕꯀꯣ ꯍꯥꯏꯗꯤ ꯑꯗꯨꯗꯒꯤꯗꯤ ꯀꯛꯆꯤꯡ ꯊꯣꯂꯥꯡ ꯃꯔꯝꯗꯣ ꯂꯩꯇꯦꯕ ꯑꯗꯨ ꯅꯪꯅ ꯍꯧꯖꯤꯛ ꯑꯩꯈꯣꯏ ꯅꯣꯡ ꯇꯥꯔꯝꯗꯥꯏꯒꯤꯅꯤ ꯍꯥꯏꯗꯣ ꯆꯨꯝ ꯗꯣꯔꯤꯅꯦ ꯍꯥꯏꯗꯤ ꯀꯛꯆꯦꯡ ꯃꯆꯥ ꯃꯆꯥꯁꯦ ꯑꯩꯈꯣꯏꯒꯤ ꯅꯣꯡ ꯇꯥꯔꯥꯝꯗꯥꯏꯗ ꯊꯣꯛꯏ ꯍꯥꯏꯁꯦ ꯃꯃꯥꯡꯗꯁꯨ ꯑꯩꯁꯦ ꯑꯃꯨꯛ ꯊꯦꯡꯅꯈ꯭ꯔꯦꯕ ꯑꯗꯨꯃꯥꯏꯅ ꯇꯧꯕ ꯑꯗꯣ ꯍꯧꯖꯤꯛꯁꯤꯁꯨ ꯑꯃꯨꯛ ꯅꯣꯡꯁꯦ ꯉꯥꯁꯥꯏ ꯑꯌꯨꯛꯁꯤꯁꯨ ꯅꯣꯡꯁꯤ ꯇꯥꯏꯌꯦꯕ ꯅꯨꯡꯊꯤꯟꯜꯁꯤꯁꯨ ꯌꯥꯝ ꯏꯪꯉꯦꯕ ꯀꯣ ꯏꯪꯕ ꯍꯥꯏꯗꯤ ꯑꯩꯈꯣꯏꯒꯤ ꯅꯨꯡꯁꯤꯠꯇꯣ ꯑꯌꯤꯡꯕ ꯁꯤꯠꯂꯒ ꯑꯗꯨꯃꯥꯏꯟ ꯇꯧꯋꯦꯕ ꯑꯗꯨꯒ ꯉꯍꯥꯛꯇꯪ ꯂꯩꯔꯒ ꯑꯃꯨꯛ ꯄꯨꯡ ꯑꯅꯤ ꯑꯍꯨꯝ ꯇꯥꯔꯛꯄ ꯑꯗꯨꯋꯥꯏꯗꯅ ꯑꯃꯨꯛ ꯅꯨꯡꯁꯥꯥꯁꯦ ꯇꯤꯡꯈꯠꯇꯅ ꯁꯥꯒꯠꯂꯛꯑꯦꯕꯀꯣ ꯑꯗꯨꯅ ꯅꯣꯡꯒꯤ ꯉꯁꯥꯏ ꯅꯣꯡ ꯆꯨꯒꯤꯕꯒꯤ ꯑꯗꯨꯃꯥꯏꯅ ꯅꯣꯡ ꯆꯨꯗꯧꯕ ꯂꯩꯕꯒꯤꯀꯣ ꯍꯧꯖꯤꯛꯁꯨ ꯅꯣꯡ ꯑꯃꯨꯛ ꯃꯪꯖꯤꯜꯂꯛꯑꯦꯕꯀꯣ ꯇꯧꯔꯤꯁꯦ ꯍꯧꯖꯤꯛ ꯅꯨꯡꯗꯥꯡ ꯋꯥꯏꯔꯝ ꯅꯣꯡ ꯃꯥꯡꯖꯤꯜꯂꯛꯑꯦ ꯑꯍꯤꯡ ꯑꯃꯨꯛ ꯅꯣꯡ ꯇꯥꯗꯣꯏꯔꯥ ꯈꯪꯗꯦꯕ ꯑꯗꯨ ꯅꯪꯅ ꯑꯗꯨꯃꯥꯏꯅ ꯍꯧꯖꯤꯛꯀꯤ ꯀꯛꯆꯤꯡ ꯊꯂꯛꯄꯒꯤ ꯅꯣꯡ ꯇꯥꯔꯝꯗꯥꯏꯒꯤꯅꯤ ꯍꯥꯏꯁꯦ ꯑꯗꯨ ꯑꯣꯏꯗꯣꯏꯅꯤ ꯁꯣꯏꯗꯅ ꯇꯧꯔꯤꯁꯦ ꯑꯗꯒꯤ ꯑꯩꯁꯦ ꯈꯥꯡ ꯂꯥꯡ ꯉꯝꯗꯗꯅ ꯑꯩꯁꯦ ꯑꯁ ꯁꯤꯗꯤ ꯂꯝꯁꯦ ꯐꯖꯅ ꯁꯤꯠꯇꯣꯛꯑꯦ ꯂꯝꯁꯦ ꯐꯖꯅ ꯁꯤꯠꯇꯣꯛꯑꯒ ꯁꯔꯞ ꯊꯤꯠꯂꯦ ꯐꯖꯅ ꯇꯞꯁꯤꯗ ꯑꯗꯨꯒ ꯂꯝ ꯇꯩꯊꯣꯛꯈ꯭ꯔꯦ ꯑꯗꯨꯀꯥꯟꯗꯨꯗ ꯈꯔ ꯐꯕꯣꯏ ꯈꯜꯂꯤ ꯇꯧꯔꯤꯁꯦ ꯑꯗꯨꯣꯡ ꯅꯣꯡ ꯇꯥꯕꯒꯤꯅꯤ ꯍꯥꯏꯁꯤ ꯆꯨꯝꯗꯣꯔꯤ ꯃꯥꯜꯂꯤ ꯇꯧꯔꯤꯁꯦ
ꯍꯣꯏ ꯑꯗꯨꯏ ꯑꯣꯏꯔꯝꯕꯁꯨ ꯌꯥꯏ ꯑꯗꯨꯃꯥꯏꯅ ꯉ ꯍꯥꯏꯗꯤ ꯁꯥꯕꯅꯤꯅ ꯍꯧꯖꯤꯛꯇꯤ ꯐꯃꯨꯡꯗ ꯍꯤꯞ ꯉꯝꯗꯕꯅꯤꯅ ꯑꯩꯈꯣꯏꯁꯨ ꯃꯈꯥꯗ ꯊꯥꯔ ꯉꯥꯛꯇꯥꯅꯤ ꯅꯨꯡꯊꯤꯟ ꯉꯥꯛꯇ ꯍꯤꯞꯄꯁꯨ ꯄꯣꯊꯥꯅꯤꯡꯕꯁꯦ ꯐꯃꯨꯡꯗ ꯍꯤꯞꯄ ꯉꯝꯗꯦ ꯍꯥꯏꯕ ꯐꯃꯨꯡ ꯍꯥꯏꯗꯤ ꯃꯣꯝꯄꯥꯛ ꯐꯤꯗꯛꯁꯦ ꯐꯅꯌꯥꯝ ꯑꯄꯥꯕ ꯊꯥꯒꯦꯗ ꯑꯗꯨꯝ ꯃꯩꯁꯥꯁꯤ ꯅ ꯑꯃꯨꯛ ꯃꯨꯛ ꯃꯣꯔꯣꯛ ꯑꯁꯥꯕꯅꯦ ꯃꯈꯥꯁꯤꯗꯅꯦ ꯍꯥꯏꯗꯤ ꯐꯤ ꯑꯄꯥꯕ ꯑꯃ ꯊꯥꯒꯦꯔꯥ ꯅꯠꯇ꯭ꯔꯒ ꯂꯩꯕꯥꯛ ꯃꯈꯥꯁꯤꯗ ꯐꯛ ꯊꯥꯒꯦꯔꯥ ꯑꯗꯨꯃꯥꯏꯅꯅꯦ ꯍꯥꯏꯗꯤ ꯁꯔꯞꯀꯨꯝꯕ ꯑꯗꯒꯤ ꯂꯝ ꯇꯩꯀꯥꯟꯗ ꯍꯥꯏꯗꯤ ꯃꯅꯝ ꯅꯨꯡꯁꯤꯅꯕ ꯇꯨꯃꯤꯠꯀꯥ ꯍꯧꯖꯤꯛꯀꯥꯟ ꯀꯥꯂꯦꯟ ꯊꯥꯗꯤ ꯀꯛꯆꯤꯡꯗꯒꯤ ꯇꯨꯃꯤꯠꯀꯥ ꯌꯥꯝ ꯂꯩꯗꯅ ꯑꯗꯨꯅ ꯍꯥꯏꯗꯤ ꯑꯗꯨꯃꯥꯏꯅ ꯍꯥꯟꯅ ꯅꯪꯅ ꯃꯈꯥꯗ ꯇꯨꯝꯒꯦꯅ ꯈꯟ ꯇꯥꯔꯗꯤ ꯃꯅꯝ ꯅꯨꯡꯁꯤꯅꯕ ꯍꯥꯏꯗꯤꯛ ꯐꯤꯅꯥꯏ ꯅꯨꯡꯉꯥꯏ ꯂꯩꯀ꯭ꯔꯣ ꯇꯨꯃꯤꯀꯥꯟ ꯈꯔ ꯄꯥꯟꯅꯕ ꯑꯗꯨꯝꯕꯗꯨꯣ ꯈꯔ ꯂꯩꯔꯣ ꯑꯗꯨꯒ ꯐꯖꯅ ꯑꯝꯇ ꯇꯩꯊꯣꯛꯑꯒ ꯑꯗꯨꯃꯥꯏꯅ ꯑꯣꯏꯅ ꯇꯨꯝꯃꯣ ꯅꯠꯇ꯭ꯔꯗꯤꯅꯦ ꯍꯥꯏꯗꯤ ꯅꯪ ꯀꯛꯆꯤꯡ ꯅꯨꯡꯖꯤꯡ ꯍꯥꯏꯗꯣ ꯑꯇꯣꯞꯄꯁꯨ ꯈꯔ ꯂꯦꯔꯇ ꯁꯂꯛꯄ ꯌꯥꯏꯑꯕ ꯁꯥꯕꯩꯗꯁꯨ ꯅꯠꯇꯅ ꯍꯧꯖꯤꯛꯀꯥꯟꯗꯤ ꯅꯨꯃꯤꯠ ꯀꯥꯡꯅ ꯭ꯌꯥꯟꯃꯦꯟ ꯆꯥꯗꯕꯅꯦ ꯃꯐꯝ ꯃꯐꯝ ꯈꯨꯗꯤꯡ ꯑꯗꯨꯅ ꯑꯗꯨꯃꯥꯏꯅ ꯌꯦꯡꯉꯣ ꯇꯩꯊꯣꯛ ꯈꯣꯊꯣꯛꯑꯒ
ꯍꯣꯏ ꯅꯪꯅ ꯍꯥꯏꯗꯨ ꯆꯨꯝꯃꯤ ꯑꯗꯨꯃꯥꯏꯅ ꯑꯩꯈꯣꯏꯒꯤ ꯃꯅꯝ ꯅꯨꯡꯁꯤꯅꯕꯗꯣ ꯑꯗꯨꯗꯨ ꯈꯔ ꯂꯩꯒꯦꯅ ꯇꯧꯕꯅ ꯑꯩꯁꯦ ꯍꯟꯗꯛꯁꯦ ꯄꯩꯁꯥꯁꯦ ꯄꯥꯏꯃꯟꯗꯗꯅ ꯑꯩꯁꯦ ꯂꯩꯗꯕꯤꯗ ꯈꯥꯡꯉꯕꯅꯤ ꯑꯩꯁꯨ ꯍꯧꯖꯤꯛꯀꯤ ꯑꯩꯈꯣꯏꯒꯤ ꯆꯝꯄ꯭ꯔꯥ ꯃꯅꯝꯒ ꯂꯝꯝꯕꯤ ꯅꯨꯡꯁꯤꯕꯗꯨ ꯂꯩꯗꯅ ꯑꯩꯈꯣꯏꯒꯤ ꯑꯩꯈꯣꯏꯒꯤ ꯀꯥꯒꯤ ꯂꯝꯇꯩ ꯌꯥꯗ ꯗ ꯀꯩꯅꯣ ꯇꯧꯅꯕꯗꯨꯣ ꯃꯌꯥꯝꯅ ꯏꯁꯤꯡꯗ ꯊꯤꯠꯂꯒ ꯍꯥꯞꯄꯒ ꯇꯩꯅꯕꯗꯣ ꯑꯗꯨꯒꯤꯗꯣ ꯑꯩꯁꯨ ꯑꯝꯇꯪ ꯂꯩꯒꯦꯅ ꯇꯧꯕꯅꯦ ꯑꯗꯣ ꯄꯩꯁꯥꯁꯦ ꯐꯥꯔꯛ ꯇꯥꯗꯅ ꯑꯩꯁꯦ ꯂꯩꯕꯁꯦ ꯍꯦꯛꯇ ꯀꯥꯎꯕ ꯑꯗꯨꯗꯨꯒ ꯀꯩꯅꯣ ꯇꯧꯀꯥꯟꯗꯗꯤ ꯇꯁꯦꯡꯅ ꯑꯗꯨꯒꯤꯗꯨ ꯗꯔꯀꯥꯔ ꯑꯣꯏꯕ ꯍꯥꯏꯔ ꯁꯨ ꯑꯩꯒꯤ ꯌꯥꯝ ꯑꯣꯏꯕꯗꯤ ꯅꯠꯇꯕꯅꯤꯅ ꯍꯦꯛꯇ ꯅꯤꯡꯁꯤꯡꯗꯕ ꯍꯥꯏꯇꯥꯔꯦ ꯑꯗꯨ ꯃꯊꯪꯗꯩꯗꯤ ꯁꯣꯏꯗꯕꯤꯗ ꯑꯝ__ ꯇ ꯑꯗꯨꯃꯥꯏꯅ ꯂꯩꯔꯒ ꯑꯗꯨꯒꯤꯗꯣ ꯇꯩꯗ꯭ꯔꯗꯤ ꯌꯥꯔꯣꯏ ꯅꯠꯇ꯭ꯔꯗꯤꯀꯣ ꯑꯩꯈꯣꯏ ꯁꯨꯝ ꯏꯆꯝ ꯆꯝꯕ ꯏꯁꯤꯡ ꯏꯆꯝꯁꯤꯅ ꯇꯩꯕꯁꯤꯗꯤꯀꯣ ꯀꯩꯁꯨ ꯀꯥꯟꯅꯕ ꯍꯥꯏꯗꯤ ꯀꯥꯟꯅꯕ ꯍꯥꯏꯗꯤ ꯍꯣꯏ ꯅꯥꯟꯕꯨꯗꯤ ꯅꯥꯜꯂꯤꯀꯥꯗꯣ ꯑꯗꯨꯑꯣꯏꯁꯨ ꯃꯍꯤꯛ ꯃꯇꯥꯏꯒꯤ ꯑꯗꯨꯃꯥꯏꯅ ꯍꯧꯖꯤꯛꯀꯤ ꯇꯨꯃꯤꯠꯀ ꯀꯔꯤ ꯀꯔꯤ ꯏꯟꯗꯅꯕ ꯇꯧꯀꯥꯟꯗꯣ ꯑꯗꯨꯀꯥꯟꯗ ꯍꯧꯖꯤꯛꯀꯤ ꯃꯍꯤꯗꯣ ꯍꯥꯞꯄꯒ ꯇꯩꯕꯅ ꯐ ꯐꯔꯅꯤ ꯑꯗꯨꯃꯥꯏꯅ ꯑꯗꯨꯃꯥꯏꯅ ꯇꯩꯕꯗꯤ ꯃꯅꯝꯁꯨ ꯌꯥꯝ ꯅꯨꯡꯁꯤꯔꯒ ꯇꯧꯋꯤꯗꯅ ꯆꯝꯄ꯭ꯔꯥ ꯃꯅꯝ ꯅꯝꯕ ꯍꯥꯏꯁꯦ ꯗ ꯑꯃꯨꯛ ꯇꯦꯛꯈꯠꯂꯒ ꯑꯩꯈꯣꯏꯒꯤ ꯃꯅꯝꯗꯣ ꯅꯨꯡꯁꯨ ꯅꯨꯡꯁꯤꯗꯅ ꯑꯗꯨꯅ ꯑꯗꯨꯃꯥꯏꯅ ꯇꯧꯕꯅ ꯐꯔꯅꯤ ꯇꯧꯔꯤꯁꯨ ꯑꯗꯨ ꯅꯣꯏꯒꯤꯁꯨ ꯁꯥꯕꯅꯤꯅ ꯑꯗꯨ ꯍꯧꯖꯤꯛꯇꯤ ꯐꯃꯨꯡꯗ ꯇꯨꯝꯕꯁꯤ ꯉꯝꯗꯦꯕ ꯍꯥꯏꯗꯤ ꯐꯃꯨꯡꯗ ꯇꯨꯝꯃꯁꯨ ꯑꯩꯗꯤ ꯅꯍꯥꯟ ꯏꯁꯤꯡꯗꯣ ꯍꯩꯖꯤꯜꯂꯒ ꯑꯗꯨꯃꯥꯏꯅ ꯇꯨꯝꯃꯅꯤ ꯃꯤꯅ ꯍꯥꯏꯀꯥꯟꯗꯗꯤ ꯊꯥꯖꯔꯣꯏꯕ ꯑꯗꯨ ꯏꯁꯤꯡꯁꯦ ꯍꯦꯛ ꯀꯪꯈꯤꯕꯒ ꯃꯦꯀꯞꯁꯤ ꯐꯛ ꯂꯥꯎꯉꯩ ꯊꯣꯛꯣꯂꯛꯇꯣꯏꯅꯦꯕ ꯑꯗꯨꯒꯤ ꯐꯤꯕꯝꯗ ꯁꯥꯔꯅꯦ ꯇꯧꯔꯨꯔꯤꯁꯦ ꯃꯁꯤꯁꯦ ꯎ ꯋꯥ ꯌꯥꯟꯊꯠꯄ ꯑꯗꯒꯤ ꯑꯩꯈꯣꯏꯅ ꯐꯖꯅ ꯑꯩꯈꯣꯏꯒꯤ ꯄ꯭ꯔꯀꯤꯇꯤꯒꯤ ꯑꯣꯏꯔꯤꯕ ꯀꯩꯅꯣꯃ ꯑꯩꯩꯁꯦ ꯍꯥꯏꯕꯗꯤ ꯑꯀꯣꯏꯕꯒꯤ ꯐꯤꯕꯝꯁꯤ ꯐ ꯐꯖꯅ ꯑꯩꯈꯣꯏꯅ ꯁꯦꯟꯅꯗꯕꯒꯤꯅꯤ ꯍꯥꯏꯅ ꯈꯜꯂꯤ ꯑꯩꯗꯤ ꯅꯪꯗꯤ ꯀꯔꯤ ꯃꯣꯠ ꯂꯩꯁꯤꯗ
ꯍꯣꯏ ꯃꯥꯅꯦ ꯆꯨꯝꯃꯦ ꯃꯤꯑꯣꯏꯕꯅ ꯍꯥꯏꯗꯤ ꯎ ꯋꯥꯁꯦ ꯍꯥꯏꯗꯤ ꯌꯨꯝ ꯁꯥꯖꯤꯟꯗꯣꯏꯒ ꯀꯩꯗꯧꯗꯣꯏꯒ ꯍꯥꯏꯗꯤ ꯍꯪꯌꯥꯟ ꯌꯥꯟꯊꯠꯂꯕꯅꯤꯅ ꯍꯥꯏꯗꯤ ꯂꯝꯍꯥꯡꯗꯤꯦ ꯍꯧꯖꯤꯛꯀꯥꯟꯗꯤ ꯂꯩꯁꯤꯜꯂꯛꯇ꯭ꯔꯦ ꯍꯥꯏꯕ ꯌꯨꯝ ꯈꯔ ꯆꯥꯁꯤꯟ ꯗꯨꯀꯥꯟ ꯈꯔ ꯆꯥꯁꯤꯟ ꯑꯗꯩ ꯒꯥꯔꯤꯁꯤꯅ ꯌꯨꯝꯊꯣꯡ ꯈꯨꯗꯤꯡꯒꯤ ꯁꯤꯜꯂꯛꯑꯦ ꯑꯗꯨꯅ ꯒꯥꯔꯤ ꯈꯥꯝꯝꯕꯅꯦꯗ ꯈꯔ ꯇꯧ ꯑꯩꯈꯣꯏꯁꯨ ꯑꯀꯣꯏꯕꯁꯤ ꯁꯥꯕꯅꯅꯦ ꯍꯥꯏꯗꯤ ꯍꯥꯡꯗ꯭ꯔꯦꯕ ꯃꯐꯝꯁꯦ ꯑꯗꯨꯅ ꯑꯩꯈꯣꯏꯁꯨꯅꯦ ꯍꯥꯏꯗꯤ ꯑꯀꯣꯏꯕꯁꯤ ꯌꯨꯝꯗꯤ ꯌꯣꯡ ꯉꯥꯛꯇꯅꯦ ꯍꯥꯟꯅꯗꯤ ꯎ ꯋꯥ ꯈꯔ ꯍꯧꯔꯝꯃꯦ ꯑꯗꯨꯅꯅꯦ ꯍꯥꯏꯗꯤ ꯌꯥ ꯆꯪꯉꯛꯄꯗ ꯅꯨꯡꯁꯤꯠ ꯈꯔ ꯈꯔ ꯂꯥꯛꯑꯝꯃꯦꯕ ꯍꯧꯖꯤꯛ ꯀꯥꯟꯗꯤ ꯂꯣꯏꯔꯦ ꯑꯗꯣ ꯑꯩꯈꯣꯏꯁꯨꯅꯦ ꯍꯥꯏꯗꯤ ꯁꯥꯕꯅꯅꯦ ꯉꯁꯥꯡ ꯉꯔꯥꯡ ꯅꯍꯥꯟꯗꯨ ꯑꯩꯈꯣꯏꯁꯨꯁꯨ ꯍꯥꯏꯗꯤ ꯃꯇꯝ ꯅꯨꯡꯁꯤꯕ ꯑꯝꯇ ꯍꯩ ꯔꯥꯒꯤꯗꯨꯅ ꯑꯃꯅ ꯅꯨꯡꯁꯤꯗꯅ ꯂꯝ ꯇꯩ ꯃꯇꯝꯗ ꯑꯗꯨꯒꯤꯗꯨ ꯇꯩꯊꯣꯛꯑꯦ ꯑꯗꯨꯒ ꯑꯗꯨꯃꯥꯏꯅ ꯇꯨꯝꯃꯤꯅꯦ ꯐꯃꯨꯡꯁꯨꯦ ꯍꯦꯛꯇ ꯂꯣꯏꯔꯦ ꯄꯥꯛꯃꯪꯃꯥꯡ ꯁꯥꯕꯅ ꯃꯈꯥꯗꯅꯦ ꯍꯥꯏꯗꯤ ꯏꯁꯤꯡ ꯍꯩꯗꯣꯛꯑꯅꯤ ꯍꯥꯏꯗꯤ ꯑꯩꯈꯣꯏꯅ ꯃꯈꯥꯗꯁꯨ ꯇꯥꯔꯁꯨ ꯑꯣꯏꯗꯦꯕꯀꯣ ꯆꯨꯝꯅꯒꯤ ꯃꯣꯏ ꯑꯁꯇꯔꯗꯨ ꯑꯣꯏꯕꯅꯤꯅꯅ ꯍꯥꯏꯗꯤ ꯀꯩꯁꯨ ꯌꯥꯝ ꯏꯪꯕ ꯑꯣꯏꯗꯦ ꯑꯗꯨꯅ ꯑꯗꯨꯝ ꯈꯣꯡ ꯃꯈꯥ ꯅꯦꯠꯂꯁꯨ ꯑꯗꯨꯝ ꯐꯣꯡ ꯐꯣꯡ ꯐꯣꯡ ꯁꯥꯔꯤꯅꯦ ꯑꯗꯨꯃꯥꯏꯅ ꯇꯧꯔ ꯂꯩꯔ ꯑꯩꯈꯣꯏꯁꯨ ꯁꯥꯕ ꯀꯔꯤꯒ ꯎ ꯄꯥꯏꯜ ꯂꯩꯦ ꯑꯗꯨꯅ ꯑꯩꯁꯨ ꯅꯨꯡ ꯈꯔ ꯏꯪꯉꯛꯑꯦꯅꯅꯦ ꯃꯄꯥꯟꯗ ꯈ ꯂꯩꯕ ꯅꯨꯡꯗꯥꯡ ꯋꯥꯏꯔꯝ ꯅꯨꯡ ꯁꯤꯅ ꯅꯨꯡꯁꯤꯠ ꯈꯔꯗꯤ ꯂꯥꯛꯑꯦꯕ
ꯃꯥꯅꯤꯅꯦ ꯇꯧꯔꯤꯁꯦ ꯑꯗꯨꯅꯤ ꯎ ꯋꯥꯁꯤ ꯌꯥꯟꯊꯠꯄ ꯊꯥꯖꯤꯟꯕꯒꯤ ꯆꯥꯡꯁꯤꯅ ꯋꯥꯠꯄ ꯌꯥꯟꯊꯠꯄꯒꯤ ꯁꯔꯨꯛꯁꯤꯅ ꯍꯦꯟꯕ ꯑꯁꯤꯅꯦ ꯇꯧꯔꯤꯁꯦ ꯃꯤꯆꯪ ꯃꯤ ꯃꯁꯤꯡ ꯍꯦꯟꯒꯠꯂꯛꯄ ꯑꯗꯒꯤ ꯑꯩꯈꯣꯏꯒꯤ ꯑꯩꯈꯣꯏꯒꯤ ꯒꯥꯔꯤꯗꯒꯤ ꯊꯣꯛꯂꯛꯄ ꯍꯋꯥ ꯃꯌꯥꯝꯁꯤ ꯁꯤꯒꯤ ꯅꯨꯡꯁꯤꯠ ꯁꯤꯖꯤꯟꯅꯕ ꯑꯁꯤꯒꯨꯝꯕ ꯃꯌꯥꯝꯁꯤꯅ ꯅꯨꯡꯁꯤꯠꯁꯤ ꯁꯤꯖꯤꯍꯟꯗꯅꯉꯥꯏ ꯃꯆꯥꯛ ꯑꯃꯗ ꯑꯣꯏꯍꯜꯂꯤꯉꯩ ꯇꯧꯔꯤꯁꯦ ꯑꯗꯨꯅꯦ ꯃꯤ ꯌꯥꯝꯈꯠꯂꯛꯄꯒꯤ ꯀ꯭ꯔꯤꯛ ꯀ꯭ꯔꯤꯛ ꯏꯅꯕꯕꯨ ꯍꯥꯟꯅꯗꯤ ꯊꯥꯏꯅꯗꯤ ꯁꯨꯃꯥꯡ ꯍꯥꯏꯗꯅ ꯄꯥꯛꯅ ꯂꯩꯅꯔꯝꯃꯤ ꯑꯗꯒꯤ ꯂꯝꯄꯥꯛ ꯍꯥꯏꯗꯅ ꯀꯩꯅꯣ ꯈꯨꯗꯤꯡꯒꯤ ꯂꯩꯀꯥꯏ ꯂꯩꯀꯥꯏ ꯈꯨꯗꯤꯡꯒꯤ ꯂꯝꯄꯥꯛ ꯍꯥꯏꯗꯅ ꯑꯗꯨꯃꯥꯏꯅ ꯂꯩꯅꯔꯝꯃꯤ ꯍꯧꯖꯤꯛꯇꯤ ꯂꯝꯄꯥꯛꯁꯨ ꯂꯩꯁꯤꯤꯜꯂꯛꯇ꯭ꯔꯦ ꯁꯨꯃꯥꯡꯁꯨ ꯂꯩꯁꯤꯜꯂꯛꯇ꯭ꯔꯦ ꯁꯝꯅ ꯍꯥꯏꯔꯕꯗ ꯑꯩꯈꯣꯏ ꯏꯃꯨꯡꯃꯛꯇ ꯁꯨꯃꯥꯡꯁꯦ ꯅꯍꯥꯟꯋꯥꯏꯗꯤ ꯑꯩꯈꯣꯏ ꯄꯨꯕꯣꯛ ꯄꯨꯕꯣꯛ ꯑꯣꯏ ꯂꯩꯅꯤꯡꯉꯩ ꯃꯇꯝꯗꯗꯤ ꯁꯨꯃꯥꯡꯁꯤꯗ ꯅꯨꯃꯤꯗꯥꯡ ꯋꯥꯏꯔꯝꯁꯤ ꯅꯨꯃꯤꯗꯥꯡꯁꯤ ꯆꯥꯛꯆꯥ ꯐꯣꯇꯣꯒ ꯑꯣꯏꯔꯁꯨ ꯐꯛꯁꯤ ꯊꯥꯔꯒ ꯐꯖꯅ ꯑꯩꯈꯣꯏꯒꯤ ꯊꯥꯕꯜꯒ ꯐꯕ ꯅꯨꯃꯤꯗꯥꯡꯁꯤꯗꯗꯤ ꯑꯗꯨꯗ ꯐꯛꯁꯤ ꯊꯥꯔꯒ ꯐꯖꯅ ꯐꯝꯃꯒ ꯍꯛꯆꯤꯛꯁꯦ ꯂꯥꯡꯉꯤꯅꯤ ꯍꯥꯏꯕ ꯇꯧꯔꯤꯁꯦ ꯑꯗꯣ ꯍꯧꯖꯤꯛꯇꯤ ꯀꯗꯥꯏꯗꯒꯤ ꯑꯩꯈꯣꯏꯒꯤꯁꯨ ꯁꯨꯃꯥꯡꯗꯣ ꯃꯃꯤꯡ ꯈꯤꯇꯪ ꯈꯛꯇ ꯉꯥꯏꯔꯦ ꯇꯧꯔꯤꯁꯦ ꯑꯀꯣꯏꯕ ꯃꯈꯩꯗꯨ ꯌꯨꯝ ꯂꯣꯏꯅ ꯁꯥꯖꯤꯟꯅꯈ꯭ꯔꯦ ꯇꯧꯔꯤꯁ ꯑꯩꯈꯣꯏꯒꯤ ꯁꯨꯝ ꯌꯨꯝ ꯁꯥꯗꯣꯛꯑꯦ ꯑꯗꯒꯤꯗꯤ ꯀꯀꯥ ꯍꯣꯏ ꯂꯩꯔꯤꯕꯁꯤꯡꯗꯨꯒꯤꯁꯨ ꯃꯣꯏꯁꯨ ꯃꯁꯥ ꯃꯁꯥꯒꯤ ꯌꯨꯝ ꯂꯣꯏ ꯁꯥꯖꯤꯟꯅꯔꯀꯥꯟꯗ ꯍꯥꯟꯅ ꯂꯩꯔꯝꯕ ꯁꯨꯃꯥꯡꯒ ꯂꯣꯏꯅ ꯃꯥꯡꯈ꯭ꯔꯦ ꯇꯧꯔꯤꯁꯦ
ꯃꯥꯅꯦ ꯍꯧꯖꯤꯛꯀꯥꯟꯗꯤ ꯍꯥꯏꯗꯤ ꯑꯉꯥꯡꯕꯨ ꯑꯣꯏꯔꯣꯁꯨ ꯍꯥꯟꯅꯗꯤ ꯂꯝꯄꯥꯛꯇ ꯅꯨꯡꯗꯥꯡ ꯋꯥꯏꯔꯝꯁꯦ ꯑꯉꯥꯡꯉꯩ ꯁꯥꯟꯅꯗꯅ ꯁꯨꯃꯥꯡꯗ ꯀꯦꯀꯨ ꯂꯣꯄꯤꯕꯨ ꯁꯥꯟꯅꯕꯔꯣ ꯀꯔꯤꯔꯣ ꯃꯌꯥꯝ ꯑꯃ ꯍꯥꯡꯉ ꯂꯩꯔꯝꯃꯦ ꯍꯧꯖꯤꯛꯀꯥꯟꯗꯤ ꯀꯗꯥꯥꯏ ꯌꯨꯝ ꯂꯣꯏ ꯁꯒꯦꯗ ꯑꯉꯥꯡꯉꯩꯁꯦ ꯍꯧꯖꯤꯛꯇꯤ ꯐꯣꯟ ꯈꯔ ꯌꯦꯡ ꯁꯥꯟꯅꯕ ꯃꯣꯏ ꯁ꯭ꯀꯨꯜ ꯀꯥꯗ ꯁꯨꯇꯤ ꯃꯇꯝꯗ ꯐꯣꯛꯍꯟꯗꯅꯤ ꯑꯉꯥꯡꯉꯩ ꯌꯦꯡꯉ ꯂꯩꯦ ꯍꯧꯖꯤꯛꯀꯥꯟ ꯑꯉꯥꯡꯉꯩꯗꯤ ꯍꯥꯏꯗꯤ ꯅꯍꯥꯥꯟꯋꯥꯏ ꯑꯩꯈꯣꯏꯅ ꯁꯥꯟꯅꯔꯛꯄ ꯑꯗꯨꯃꯥꯏꯅꯗꯤ ꯁꯥꯟꯅ ꯍꯩꯕꯣꯟꯇ꯭ꯔꯦꯗ ꯃꯣꯏꯗꯤ ꯑꯃꯨꯛ ꯈꯪꯕ ꯍꯣꯟꯇ꯭ꯔꯦ
ꯃꯥꯅꯤ ꯇꯧꯔꯤꯁꯤ ꯅꯍꯥꯟ ꯑꯩꯈꯣꯏ ꯍꯥꯏꯗꯤꯌꯣ ꯍꯧꯖꯤꯛ ꯊꯕꯛ ꯊꯧꯔꯝ ꯑꯃ ꯊꯣꯛꯑꯦ ꯍꯥꯏꯔꯦ ꯈꯜꯂꯁꯤꯗ ꯊꯕꯛ ꯊꯧꯔꯝ ꯑꯃ ꯊꯣꯛꯄ ꯃꯇꯝꯗ ꯍꯥꯟꯅꯗꯤ ꯁꯨꯃꯥꯡꯁꯤꯗ ꯁꯨꯃꯥꯡꯁꯤ ꯁꯥꯡꯅ ꯌꯨꯝ ꯑꯅꯤ ꯑꯍꯨꯝꯒꯤ ꯄꯨꯟꯁꯤꯟꯅꯔ ꯂꯩꯕꯅꯤꯅ ꯑꯗꯨꯒꯤ ꯁꯨꯃꯥꯡꯁꯨ ꯑꯗꯨꯝ ꯊꯕꯛꯁꯤ ꯇꯧꯕ ꯌꯥꯔꯦ ꯑꯉꯥꯡ ꯉꯥ ꯍꯨꯠꯄ ꯑꯣꯏꯔꯣ ꯑꯗꯒꯤ ꯂꯨꯍꯣꯡꯕ ꯑꯣꯏꯔꯣ ꯑꯗꯨꯒ ꯌꯨꯝ ꯁꯪꯒꯥꯕ ꯑꯣꯏꯔꯣ ꯍꯥꯏꯗꯤ ꯂꯩꯀꯥꯏꯒꯤ ꯂꯩꯀꯥꯏꯒꯤ ꯑꯦꯅꯤ ꯊꯕꯛ ꯑꯃ ꯊꯣꯛꯄ ꯃꯇꯝꯗ ꯁꯨꯃꯥꯡꯁꯤꯗ ꯄꯔꯦꯡ ꯁꯥꯅ ꯂꯩꯕꯁꯦ ꯂꯣꯏꯅ ꯇꯧꯔꯦ ꯍꯧꯖꯤꯛꯇꯤ ꯑꯒꯨꯝꯕꯁꯤ ꯌꯨꯝꯁꯤ ꯂꯣꯏ ꯁꯥꯖꯤꯟꯈ꯭ꯔꯕꯅꯤꯅ ꯑꯩꯈꯣꯏꯒꯤ ꯀꯝꯃꯨꯅꯤꯇꯤ ꯍꯣꯜꯗ ꯑꯅꯛꯄꯗ ꯆꯠꯂꯒ ꯑꯗꯒꯤ ꯃꯥꯟꯇꯣꯞꯇ ꯆꯠꯂꯒ ꯑꯗꯨꯃꯥꯏꯅ ꯑꯣꯏꯅ ꯊꯕꯛꯁꯤ ꯄꯥꯡꯊꯣꯛꯅꯔꯦ ꯍꯥꯏꯔꯤꯕ ꯇꯧꯔꯛꯏꯁꯤ ꯆꯥꯎꯈꯠꯂꯛꯄꯒꯤ ꯃꯇꯨꯡ ꯏ ꯃꯇꯨꯡꯏꯟꯅ ꯈꯦꯠꯅꯔꯤꯁꯤ ꯃꯁꯤꯁꯤ ꯐꯔꯤꯕ ꯐꯠꯇꯕ꯭ꯔꯥ ꯍꯥꯏꯔꯁꯨ ꯈꯪꯗꯦ ꯇꯧꯔꯤꯁꯤ ꯍꯥꯏꯗꯤ ꯍꯧꯖꯤꯛꯇꯤ ꯂꯨꯍꯣꯡꯒꯦ ꯍꯥꯏ ꯇꯥꯔꯒꯁꯨ ꯃꯅꯥꯛ ꯅꯛꯄ ꯀꯩꯅꯣ ꯑꯃꯗ ꯀꯝꯃꯨꯅꯤꯇꯤ ꯍꯣꯜꯗꯨꯗ ꯅꯦꯛꯑꯒ ꯑꯗꯨꯗ ꯑꯣꯏꯅ ꯂꯨꯍꯣꯡꯅꯔꯦ ꯇꯧꯔꯤꯁꯤ ꯍꯥꯟꯅꯗꯤ ꯏꯁꯥ ꯏꯁꯥꯒꯤ ꯁꯨꯃꯥꯡꯗ ꯑꯗꯨꯃꯥꯏꯅ ꯂꯩꯅꯔꯒ ꯇꯧꯅꯔꯝꯕꯁꯤ ꯑꯉꯥꯡꯁꯤꯡꯁꯤꯁꯨꯅꯦ ꯃꯥꯅꯤ ꯇꯧꯔꯤꯁꯤ ꯁꯥꯟꯅꯐꯝꯒ ꯂꯩꯁꯤꯜꯂꯛꯇ꯭ꯔꯦ ꯑꯗꯒꯤ ꯑꯩꯈꯣꯏꯒꯤ ꯐꯣꯟ ꯍꯥꯏꯕ ꯑꯃ ꯑꯃ ꯂꯥꯛꯈꯤꯕꯁꯤꯗꯒꯤ ꯐꯣꯟꯁꯤ ꯄꯥꯏꯅꯔꯒ ꯚꯗꯤꯑꯣꯁꯤ ꯌꯦꯡꯉꯒ ꯍꯧꯖꯤꯛꯀꯥꯟꯁꯤꯗꯤ ꯑꯉꯥꯡ ꯃꯈꯩꯁꯤꯦ ꯑꯁꯨꯃꯥꯏꯅ ꯂꯣꯏꯅ ꯇꯧꯅꯔꯕꯅꯤ ꯇꯧꯔꯤꯁꯦ ꯑꯉꯥꯡꯁꯤ ꯆꯥꯛ ꯆꯥꯎ ꯌꯥꯗꯦ ꯍꯥꯏꯕꯒꯤꯁꯨ ꯀꯩꯅꯣ ꯇꯧꯔꯒ ꯍꯥꯏꯗꯤ ꯐꯣꯟꯁꯤ ꯌꯦꯡꯍꯜꯂꯒ ꯊꯝꯃꯅꯤ ꯀꯞꯇꯅꯕꯅꯤ ꯍꯥꯏꯗꯅ ꯑꯗꯨꯗꯨ ꯆꯥꯛꯇꯣ ꯏꯜꯂꯅꯤ ꯇꯧꯔꯤꯁꯦ ꯑꯗꯨꯅ ꯆꯥꯔꯤꯕ ꯆꯥꯛꯇꯣ ꯃꯆꯤ ꯑꯣꯏꯔꯤꯕ꯭ꯔꯥ ꯑꯣꯏꯗꯕ꯭ꯔꯥꯁꯨ ꯈꯪꯕ ꯅꯠꯇꯦ ꯇꯧꯔꯤꯁꯦ ꯑꯗꯨꯕꯨꯗꯤ ꯃꯃꯥ ꯃꯄꯥ ꯑꯣꯏꯔꯤꯕ ꯃꯈꯩꯁꯤꯁꯨ ꯑꯉꯥꯡꯁꯤ ꯆꯥꯛ ꯆꯥꯅꯕ ꯑꯗꯒꯤ ꯑꯉꯥꯡꯁꯤ ꯀꯞꯇꯅꯕ ꯊꯦꯝꯃꯛꯄꯒꯤ ꯄꯥꯝꯕꯩ ꯊꯤꯔꯛꯄꯗꯕꯨꯗꯤ ꯑꯣꯏꯕꯨꯗꯤ ꯑꯣꯏꯔꯤꯕ ꯇꯧꯔꯤꯁꯦ
ꯃꯥꯅꯦ ꯍꯧꯖꯤꯛꯀ ꯑꯉꯥꯡ ꯃꯣꯏꯁꯨ ꯀꯗꯔꯗꯤ ꯍꯩꯔꯦ ꯍꯥꯏꯗꯤ ꯆꯥꯛ ꯆꯥꯕꯗ ꯐꯣꯟ ꯌꯦꯡꯗ꯭ꯔ ꯍꯥꯏꯗꯤ ꯃꯣꯏꯅ ꯍꯥꯏꯗꯤ ꯐꯣꯟꯁꯤ ꯌꯦꯡꯍꯜꯂꯦ ꯈꯪꯉꯕꯅꯤꯅ ꯃꯣꯏꯁꯨꯅꯦ ꯍꯥꯏꯗꯤ ꯀꯥꯞꯁꯤꯟꯅꯗꯅ ꯇꯧꯔꯤꯅꯦ ꯑꯩꯈꯣꯏ ꯁꯤꯒꯤ ꯑꯉꯥꯡꯉꯩꯁꯤꯁꯨ ꯍꯥꯏꯗꯤ ꯆꯥꯛꯇꯨ ꯐꯖꯅ ꯆꯥꯗꯧꯕꯗꯣ ꯐꯣꯟ ꯍꯦꯛ ꯊꯥꯡꯖꯤꯜꯂꯀꯥꯟꯗ ꯐꯣꯟꯁꯤ ꯌꯦꯡꯉꯒ ꯆꯥꯁꯤꯟꯅꯒꯨꯝ ꯇꯧꯕ ꯑꯗꯨꯅ ꯆꯥꯕ꯭ꯔꯁꯨ ꯆꯥꯗꯕ ꯑꯗꯨꯅꯦ ꯍꯧꯖꯤꯛꯀꯥꯟꯗꯤ ꯍꯥꯏꯗꯤ ꯊꯕꯛꯁꯤ ꯍꯥꯏꯗꯤ ꯌꯨꯝꯗ ꯃꯟꯇꯣꯛꯍꯟꯕꯒ ꯀꯣꯜꯂ ꯇꯧꯕꯒ ꯀꯣꯜ ꯍꯥꯏꯁꯤꯅꯗꯤ ꯃꯣꯏ ꯃꯁꯥꯅ ꯂꯣꯏꯅ ꯂꯩꯖꯔꯦꯗꯣ ꯑꯗꯨꯅ ꯖꯤꯡꯒꯔ ꯀꯩ ꯀꯩꯒꯤ ꯇꯣꯛꯍꯟꯕ ꯑꯃꯁꯝꯨ ꯂꯩꯅꯗ꯭ꯔꯦ ꯑꯗꯨꯅ ꯃꯤꯉꯩꯁꯤꯦ ꯑꯍꯥꯡꯕ ꯊꯤꯔꯛꯄꯗꯨꯗ ꯑꯗꯨꯃꯥꯏꯅ ꯑꯥꯛꯥꯁꯇꯅꯦ ꯑꯗꯨꯗ ꯑꯩ ꯍꯣꯔꯦꯟ ꯀꯣꯟꯅ ꯑꯃꯨꯛ ꯄꯥꯎ ꯐꯥꯎꯔꯛꯑꯒꯦ
ꯍꯣꯏ ꯍꯣꯏ ꯐꯔꯦ ꯐꯔꯦ